ꯑ
ꯍꯜꯂꯣ ꯀꯩꯅꯣ ꯅꯪꯒꯤ ꯀꯥꯝꯃꯤ ꯃꯌꯥꯝꯗꯨꯕꯣ
ꯈꯪꯗꯦ ꯀꯔꯤ ꯀꯥꯝꯃꯤꯅꯣ ꯈꯪꯗꯦ ꯂꯣꯏꯁꯟꯈ꯭ꯔꯦ
ꯅꯨꯡꯊꯤꯜꯁꯤꯗꯁꯨ ꯑꯃꯨꯛ ꯆꯥꯗꯔꯕꯣ ꯅꯨꯡꯊꯤꯜꯁꯤꯗ ꯀꯔꯤ ꯑꯃꯨꯛ ꯆꯥꯗꯧꯔꯒꯦ
ꯈꯪꯗꯦ ꯆꯥꯛ ꯊꯣꯛꯄꯁꯨ ꯏꯀꯨꯏ ꯀꯨꯏꯈꯤꯗ꯭ꯔꯤꯕꯅꯤ
ꯃꯪꯒ꯭ꯔꯥꯒ ꯀꯥꯝꯃꯝꯗꯧ ꯃꯥꯜꯂꯤꯉꯣ
ꯎꯝ ꯑꯣꯏꯔꯝꯁꯨ ꯀꯩꯅꯣ ꯍꯧꯟꯗꯛ ꯃꯪꯒ꯭ꯔꯥꯔ ꯆꯨꯖꯥꯛꯂꯣ
ꯍꯣꯏ ꯑꯗꯨꯃꯥꯏꯅ ꯑꯣꯏꯔꯝꯗꯧ ꯃꯥꯜꯂꯦ ꯍꯥꯏꯕ
ꯎ ꯁꯥꯈꯣꯛ ꯀꯁꯨ ꯀꯔꯤꯗ꯭ꯔꯔꯤꯅꯦ ꯍꯖ
ꯑꯩꯈꯣꯏꯒꯤ ꯍꯣꯁꯇꯦꯜꯗꯅꯦ
ꯎꯝ
ꯑꯩꯈꯣꯏꯁꯦ ꯅꯍꯥꯟ ꯅꯣꯡꯃꯅꯦ ꯍꯪꯕ꯭ꯔꯥ
ꯎꯝ
ꯑ ꯀꯩꯅꯣ ꯁꯥꯏ ꯀꯨꯞꯁꯨꯗꯣ ꯍꯣꯁꯇꯦꯜꯗ ꯁꯨꯖꯔ ꯆꯥꯏꯕ ꯍꯪꯕ꯭ꯔꯥ ꯑꯗꯣ ꯉꯥꯏꯔꯣꯡꯗꯣ ꯃꯌꯥꯝ ꯍꯥꯞꯄꯦꯦ
ꯑꯁ ꯁꯥꯎꯔꯝꯃꯤꯅꯦ
ꯃꯅꯝ ꯆꯤ ꯅꯨꯡꯁꯤꯔ ꯈꯨꯍꯥꯎꯒꯨꯝꯕ ꯑꯩꯈꯣꯏꯗꯣ ꯀꯩꯅꯣ ꯇꯧꯔꯦ ꯆꯦꯡꯗꯣ ꯑꯩꯣꯏ ꯁꯦꯀ꯭ꯌꯨꯔꯤꯇꯤꯒꯤꯗꯩ ꯈꯤꯇꯪ ꯂꯧꯔꯦ ꯑꯗꯨꯒ ꯑꯩꯈꯣꯏꯅ ꯇꯣꯉꯥꯟꯅ ꯑ ꯏꯃꯥꯟꯅꯕꯤꯒꯤ ꯆꯦꯡ ꯑꯐꯕ ꯄꯨꯔꯛꯄꯗꯨꯗꯒꯤꯁꯨ ꯇꯧꯔꯦ ꯑꯗꯨꯒ ꯉꯥꯔꯤꯁꯤꯅ ꯍꯣꯁꯇꯦꯜ ꯋꯥꯟꯗ ꯆꯠꯂꯒ ꯂꯧꯔꯨꯔꯦ
ꯎꯝ
ꯑꯗꯨꯒ ꯃꯣꯔꯣꯛ ꯀꯩꯀꯩꯗꯣ ꯉꯥꯏꯔꯣꯡ ꯀꯩꯀꯩ ꯂꯩꯔꯨꯔꯦ ꯏꯁꯄ꯭ꯔꯤꯡ ꯑꯣꯅꯤꯌꯟꯒꯥꯁꯨ ꯂꯣꯏꯅ ꯂꯩꯔꯨꯔꯦ ꯑꯗꯨ ꯃꯌꯥꯝꯗꯣ ꯍꯥꯞ ꯍꯥꯞꯄꯒꯅꯦ ꯇꯛꯄꯗ ꯉꯥꯏꯔꯣꯡꯗꯣ ꯍꯥꯞꯄꯒ ꯒ꯭ꯔꯥꯏꯟꯗꯔꯗ ꯇꯛꯈꯥꯏꯕ
ꯎꯝ
ꯃꯅꯝ ꯌꯥꯝꯅꯨꯡ ꯁꯤꯔ ꯍꯥꯎꯖꯥꯅꯤ ꯑꯗꯨꯅ ꯅꯪꯁꯨ ꯉꯥꯏꯔꯣꯡꯗꯣ ꯍꯥꯞꯄꯒ ꯆꯥꯎꯋꯑꯣ ꯅꯪ ꯅꯪ ꯉꯥꯏꯔꯣꯡ ꯍꯥꯞꯄ ꯆꯥꯕ ꯀꯏꯔꯝꯕꯅꯤ
ꯑꯧ ꯑꯩ ꯉꯥꯏꯔꯣꯡ ꯆꯥꯗꯕ ꯀꯨꯏꯔꯦ ꯍꯥꯎꯕꯅꯦ
ꯉꯅꯩ ꯌꯦꯟꯖꯥ ꯊꯥꯕ ꯂꯥꯛꯄꯗ ꯎ ꯉꯥꯏꯔꯣ ꯃꯌꯥꯝ ꯆꯥꯕ ꯌꯥꯔꯅꯤ
ꯐ ꯉꯥꯏꯔꯣꯡꯗꯣ ꯆꯤꯞꯁꯀ ꯇꯧ ꯆꯥꯏꯁꯤꯗꯤ ꯑꯃ ꯑꯃꯃꯝꯒ ꯍꯥꯞꯄꯒ ꯏꯃꯥ ꯅꯥꯏꯔꯣꯡ ꯄꯥꯝꯕꯩ ꯆꯥꯠꯇ
ꯍꯣꯏ ꯅꯪ ꯄꯣꯇꯥ ꯇꯥꯒ ꯁꯥꯕꯗꯣ
ꯄꯥꯏ ꯂꯩꯇꯕꯩꯅꯦ ꯑꯗꯨꯅ
ꯑꯥ
ꯃꯤꯁꯤ ꯎꯄꯥꯏ ꯂꯩꯇ꯭ꯔꯗꯤ ꯑꯃ ꯎꯒꯤ ꯐꯛꯆꯦꯠ ꯐꯛꯑ ꯆꯥꯏꯌꯦꯗꯣ
ꯎꯝ ꯑꯗꯨꯅꯦ
ꯐꯝꯃꯔꫭꯏ ꯍꯥꯏꯕ
ꯑꯃ ꯑꯩꯈꯣꯏ ꯏꯃꯥꯟꯅꯕꯤꯗꯨꯅꯁꯨꯨꯝ ꯃꯌꯥꯝ ꯂꯩꯔꯒ ꯏꯕꯥꯅꯤ ꯀꯪꯍꯟꯕꯗꯣ
ꯑꯥ
ꯑꯗꯨꯁꯨ ꯑꯁ ꯁꯥꯎꯈꯤꯕꯅꯦ ꯏꯕꯥꯅꯤꯅ ꯉꯥꯛꯇ ꯆꯥꯕꯅꯦ
ꯎꯝ ꯍꯥꯎꯗꯤ ꯍꯥꯎꯕꯅꯦ ꯆꯥꯗꯕ ꯀꯨꯏꯔꯦ ꯍꯥꯎꯔꯝꯅꯤ ꯑꯩ ꯀꯨꯞꯁꯨꯁꯨ ꯆꯥꯗꯕ ꯀꯨꯏꯔꯦ ꯍꯥꯎꯔꯝꯒꯅꯤ ꯑꯗ ꯑꯃꯦꯠ ꯑꯥ ꯑꯃꯦꯠꯄ ꯎꯝ ꯑꯃꯦꯠꯄꯗꯨꯅ ꯍꯦꯟꯅ ꯆꯥꯅꯩꯗꯅ ꯅꯣꯏ ꯉꯥꯏꯔꯣꯡꯗꯨꯁꯨ ꯎ ꯍꯥꯎꯔꯝꯒꯅꯤ ꯑꯩꯁꯨ ꯆꯥꯅꯤꯡ ꯑꯦ
ꯊꫭꯡꯕꯗ ꯑꯗꯨ ꯉꯥꯛꯇꯅꯦ ꯑꯗꯨꯝ ꯍꯥꯞꯄꯤꯁꯦ
ꯎꯝ
ꯑꯣꯛ ꯊꯣꯡꯕꯗ ꯍꯥꯞꯄꯗꯣ ꯑꯗꯨꯁꯨ ꯍꯥꯎꯕꯅꯦ
ꯑ ꯑꯩꯈꯣꯏ ꯁꯤꯗꯗꯤ ꯄꯥꯛ ꯆꯥꯅꯗꯦꯕꯣ ꯑꯗꯨꯗꯣ ꯑꯩꯁꯨ ꯎꯔꯦ ꯍꯥꯏꯗꯤ ꯀꯥꯎꯕꯨ ꯀꯥꯎꯔꯨꯔꯦ
ꯍꯣꯏ ꯅꯪ ꯍꯥꯏꯅꯔꯣꯏꯗꯕ ꯃꯥꯜꯂꯒ ꯃꯌꯥꯝ ꯆꯥꯈꯤꯕꯗꯣ
ꯎꯝ ꯑꯩꯅ ꯍꯩꯅꯗꯕ ꯂꯩꯇꯕꯅꯤꯅꯦ ꯑꯩꯅ ꯍꯥꯎꯇꯕ ꯂꯩꯇꯦ ꯑꯩꯅ ꯍꯩꯅꯗꯕ ꯂꯩꯇꯦ
ꯑꯩꯁꯨ ꯍꯩꯅꯗꯕ ꯂꯩꯇꯦ ꯑꯗꯨꯝ ꯆꯥꯕꯤꯅꯦ ꯑꯗꯨꯒꯤꯅꯦ ꯏꯕꯥꯅꯤ ꯆꯥꯕꯗꯥ ꯄꯨꯟꯕꯒꯤꯅꯦ
ꯃꯥꯅꯤ ꯑꯗꯨꯅꯕꯨ ꯄꯨꯨꯟ ꯄꯨꯨꯟ ꯊꯣꯛꯑ ꯄꯨꯟ ꯄꯨꯟ ꯆꯥ ꯆꯪꯉꯥꯛꯏꯗꯨꯅꯤ
ꯍꯣꯏ ꯑꯁ ꯈꯪꯗꯦ ꯑꯩꯈꯣꯏꯅ ꯆꯥꯕ ꯄꯥꯅꯤꯄꯨꯔꯤꯗꯨꯁꯨ ꯌꯥꯝ ꯍꯥꯎꯕꯅꯤꯀꯣ ꯒꯦꯠꯀꯤꯗꯣ
ꯍꫭꯏ ꯆꯥꯗꯕ ꯀꯨꯏꯔꯦ ꯑꯗꯨꯁꯨ ꯑꯩ ꯅꯣꯡꯃ ꯂꯩꯔꯗꯤ ꯑꯗꯨꯝ ꯊꯣꯛꯑ ꯆꯥꯔꯨꯁꯦ ꯀꯩꯒꯨꯝꯕ ꯂꯩꯩꯔꯗꯤ ꯄꯨꯛꯇꯤ ꯆꯥꯛꯄꯅꯤꯍꯦ
ꯑꯗꯨꯒ ꯑꯥꯏꯁ ꯀ꯭ꯔꯤꯝ ꯑꯃꯨꯛ ꯆꯥꯔ ꯆꯪꯉꯛꯄꯗꯣ
ꯎ ꯃꯥꯅꯦ ꯄꯨꯛ ꯁꯥꯒꯠꯄ ꯐꯅꯕꯅꯦ ꯑꯗꯨꯅ
ꯍꯣꯏ ꯑꯁ ꯑꯩꯕꯨ ꯑꯀꯟꯕꯅ ꯅꯃꯥꯛ ꯀꯤꯡ ꯆꯠꯂꯅꯤ ꯅꯨꯡꯊꯤꯜꯗꯅ ꯑꯗꯨ ꯑꯃꯨꯛ ꯆꯥꯔꯅꯤ
ꯑꯥ ꯅꯤꯌꯣ ꯌꯥꯝ ꯆꯨꯝꯅ ꯇꯧꯕꯅꯤ
ꯑꯗꯨꯅꯦ ꯑꯁ ꯅꯨꯡꯕꯨ ꯅꯨꯡꯉꯥꯏꯕꯅꯤꯍꯦ ꯑꯗꯨꯒꯤ ꯃꯇꯝꯗꯣ ꯀꯣꯏ ꯆꯠ ꯆꯠꯂꯒ ꯚꯥꯔꯤꯅ ꯕꯖꯥꯔ ꯆꯠꯄ ꯅꯨꯃꯤꯠꯇꯨꯁꯨ ꯌꯦꯡꯉꯣꯝꯇ
ꯑꯥꯎ ꯑꫭꯏ ꯏꯃꯥ ꯐꯝꯃ ꯆꯥꯔ ꯍꯜꯂꯥꯛꯑꯒ ꯊꯦꯡꯅꯒꯆꯪꯉꯥꯛꯏꯗꯨꯗꯤ ꯑꯗꯨ ꯅꯨꯡꯁꯦ ꯅꯨꯡꯉꯥꯏꯀꫭ ꯀꯩꯝꯇ ꯍꯥꯏꯗꯤ ꯑꯅꯤ ꯁꯨꯔꯕꯅꯤꯅ ꯀꯤꯁꯨ ꯀꯤꯗꯦ ꯑꯗꯩꯗꯤ ꯑꯩꯈꯣꯏ ꯆꯠꯇꯣꯏ ꯃꯐꯝꯗꯨꯁꯨ ꯃꯤ ꯌꯥꯝꯅ ꯇꯤꯟꯕ ꯃꯐꯝ ꯑꯣꯏꯕꯅꯤꯅ ꯀꯤꯗꯕꯗꯣ ꯈꯪꯕ꯭ꯔꯥ ꯍꯜꯂꯛꯄꯩ ꯑꯀꯤꯕꯗꯨꯁꯨ ꯂꯩꯈꯤꯗꯦ
ꯏꯕꯥꯅꯤꯗꯣ ꯊꯦꯡꯅ ꯃꯃꯥꯛ ꯀꯟꯗꯁꯨ ꯍꯜꯂꯛꯇꯥꯏꯅꯦ
ꯍꯣꯏ
ꯕꯖꯥꯔꯗ ꯐꯝꯃꯒ ꯃꯣꯃꯣꯒ ꯆꯥꯊꯣꯛꯑꯒ ꯑꯗꯨꯝ ꯂꯩꯔꯒ
ꯑꯩ ꯁꯤꯔꯦꯗ ꯑꯦ ꯑꯩꯈꯣꯏꯅ ꯑꯗꯨꯃꯥꯏꯅ ꯈꯔ ꯈꯔ ꯆꯕꯤꯗ꯭ꯔꯗꯤ ꯃꯤꯁꯨ ꯌꯣꯟꯖꯩꯗꯣ
ꯍꯣꯏ ꯑꯗꯨꯒ ꯏꯕꯥꯅꯤꯅ ꯂꯩꯔꯛꯏꯕ ꯃꯐꯝꯗꯨꯁꯨ ꯍꯣꯡꯁꯨ ꯌꯥꯝ ꯍꯣꯡꯗ꯭ꯔꯥ
ꯍꯣꯏ
ꯑꯗꯣ ꯅꯪ ꯂꯥꯛꯑꯗꯤ ꯑꯃꯨꯛꯀ ꯆꯠꯁꯦ
ꯆꯄꯦ ꯀꯩꯅꯣ ꯂꯥꯏꯕꯛꯀ ꯐꯗꯅ ꯈꯜꯂꯛꯑꯗꯤ
ꯑꯣ
ꯑꯗ ꯑꯩꯒꯤ ꯂꯩ ꯐꯪꯉꯔꯣꯏꯅꯦ ꯑꯗꯨ ꯑꯗꯨꯏ ꯃꯐꯝꯗꯨꯗꯗꯤ
ꯑꯗꯣ ꯑꯗꯨꯝ ꯍꯥꯏꯅꯕ ꯌꯥꯅꯤꯌꯦ ꯑꯩꯈꯣꯏꯒꯤ ꯋꯥꯔꯗꯦꯟꯗꯨꯗ ꯍꯥꯟꯅ ꯂꯩꯔꯝꯕꯅꯦ ꯍꯥꯏꯔꯒꯅꯦ
ꯎꯝ ꯂꯥꯛꯑꯒ ꯍꯦꯛꯇ ꯉꯥꯡꯅꯔꯕ ꯅꯨꯃꯤꯠ ꯑꯃ ꯉꯥꯏꯔ ꯂꯩꯔꯒ
ꯍꯣꯏ ꯍꯣꯏ ꯃꯥꯒꯤ ꯃꯥꯒꯤ ꯀꯩꯅꯣ ꯗꯤꯄꯥꯔꯠꯃꯦꯟꯗ ꯆꯠꯂꯦꯗꯅ
ꯎꯝ ꯎꯝ ꯎꯥ
ꯑꯗꯨꯒ ꯉꯥꯡꯅꯗꯣꯏꯅꯦꯕ
ꯎꯝ
ꯑꯗꯨꯗ ꯉꯥꯡꯅꯕꯗ ꯍꯥꯏꯕ ꯌꯥꯅꯤꯌꯦ ꯍꯥꯏꯗꯤ ꯑꯩ ꯁꯤꯗ ꯑꯗꯨꯝ ꯂꯩꯒꯦ ꯈꯣꯠꯀꯦ ꯍꯥꯟꯅꯁꯨ ꯂꯩꯔꯝꯃꯦ ꯍꯥꯏꯔꯒ
ꯎꯝ ꯑꯗꯣ ꯍꯣꯏ ꯃꯃꯤꯡ ꯀꯩꯀꯥ ꯈꯪꯗ꯭ꯔꯁꯨ ꯁꯛ ꯐꯥꯎꯗꯤ ꯈꯪꯉꯝꯅꯤꯗꯅꯃ
ꯍꯣꯏ
ꯎꯒꯤꯈꯤꯕ ꯃꯤꯅꯤꯅꯀꯣ
ꯎꯝ ꯈꯪꯅꯤꯌꯦ
ꯍꯥꯏꯗꯤ ꯌꯥꯝꯅ ꯀꯨꯏꯔꯕꯁꯨ ꯅꯠꯇ꯭ꯔꯤꯕꯅꯤꯅ
ꯍꯣꯏ ꯑꯗꯩ ꯃꯤꯁꯨ ꯆꯪꯅꯔꯛꯇ꯭ꯔꯤꯉꯩꯗ ꯍꯣꯏ ꯃꯣꯏꯒꯤꯁꯦ ꯉꯟꯅ ꯊꯥꯗꯧꯕ ꯑꯣꯏꯕꯅꯤꯅꯀꯣ ꯑꯩꯈꯣꯏꯒꯤ
ꯑꯣ
ꯃꯊꯪꯒꯤ ꯑꯦꯗꯃꯤꯁꯟꯒꯤꯁꯨ ꯍꯧꯔꯤꯔꯣꯏꯗꯅ ꯐꯖ ꯈꯪꯉꯔꯣꯏ ꯇ꯭ꯔ ꯑꯗꯨꯗ ꯉꯟꯅ ꯍꯥꯏꯅꯍꯧꯕ ꯌꯥꯔꯦ ꯍꯥꯏꯗꯤ ꯀꯩꯗꯧꯕ ꯃꯤꯒꯤ ꯔꯨꯝ ꯑꯝꯗ ꯑꯨꯃꯥꯏꯅ ꯂꯩꯔꯒꯦ ꯈꯣꯠꯂꯒꯦ ꯇꯧꯔꯒ ꯀꯣ
ꯑꯣ ꯍꯣꯏ ꯀꯩꯅꯣ ꯎꯝ ꯑꯩꯈꯣꯏ ꯑꯩꯈꯣꯏꯗꯨꯅꯁꯨ ꯍꯥꯏꯗꯣꯛꯄ ꯍꯅꯤꯌꯦ
ꯎꯝ ꯎꯝ ꯑꯩꯈꯣꯏꯁꯤꯅ ꯍꯥꯟꯅꯕ ꯍꯥꯏꯗꯣꯛꯄꯗꯣ
ꯑ ꯗꯕ
ꯑꯣ
ꯅꯨꯡꯉꯥꯏꯕ ꯍꯥꯏꯁꯦ ꯑꯩꯈꯣꯏ ꯄꯨꯟꯕꯩꯅꯤꯀꯣ ꯏꯁꯤꯡ ꯋꯥꯏ ꯆꯥꯕ ꯊꯛꯄ ꯅꯨꯡꯉꯥꯏꯇꯦ
ꯑꯁ ꯆꯥꯕꯗꯤ ꯂꯣꯏꯔꯦꯍꯦ ꯍꯧꯖꯤꯛ
ꯑ
ꯑꯩꯗꯤ ꯃꯔꯨꯁꯨ ꯌꯥꯝ ꯄꯥꯝꯃꯅꯤ ꯃꯔꯨꯗꯨꯁꯨ ꯆꯤꯛꯄ ꯐꯪꯉꯣꯏꯗ꯭ꯔꯤ
ꯑꯁ
ꯑꯗꯨꯨꯝ
ꯍꯟꯇꯛ ꯂꯩꯃꯤꯟꯅꯕ ꯌꯥꯝ ꯅꯨꯡꯉꯥꯏꯇꯕ꯭ꯔꯕ ꯅꯤꯜꯁꯤꯅ ꯑꯩ ꯀꯩꯅꯣꯅꯗꯤ ꯅꯨꯡꯉꯥꯏꯇꯦ ꯍꯥꯏꯔꯛꯄ
ꯍ ꯍꯣꯏ ꯅꯨꯡꯉꯥꯏꯇꯦ ꯑꯦ ꯑꯩꯈꯣꯏ ꯑꯄꯤꯛꯄꯤꯒꯤ ꯔꯨꯝꯗꯨꯅ ꯌꯥꯝ ꯁꯥꯊꯤꯔꯦ
ꯃꯥꯅꯁꯨ ꯍꯥꯏꯔꯛꯑꯦ ꯃꯥꯅꯁꯨ ꯍꯥꯏꯔꯛꯑꯦ ꯐꯨꯔꯤꯠꯇꯒ ꯐꯨꯔꯤꯠꯇꯒꯁꯨꯨꯏ
ꯑꯦ ꯑꯗꯨꯏ ꯃꯅꯨꯡꯗꯣ ꯃꯥꯁꯦ ꯐꯨꯔꯤ ꯇꯔꯥ ꯆꯨꯁꯜꯂꯛꯑꯦꯕ ꯈꯪꯕ꯭ꯔꯥ ꯀ꯭ꯂꯥꯁ
ꯑꯦ ꯌꯥꯝꯅ ꯌꯥꯝꯅ ꯇꯣꯟꯅ ꯌꯥꯝꯅ ꯋꯥꯅ ꯂꯩꯔꯝꯃꯦ ꯍꯥꯏꯕ
ꯑꯣꯝ ꯑꯗꯨꯒ ꯃꯥꯒ ꯑꯇꯣꯞꯄ ꯑꯃꯗꯨꯅ ꯄꯨꯔꯥ ꯁꯣꯟꯅꯣ ꯊꯨꯡꯉꯕꯤꯔꯝꯒꯅꯦꯕ ꯈꯪꯕ꯭ꯔꯥ
ꯎꯝ
ꯑꯗꯩꯗꯤ ꯑꯁ ꯈꯪꯉꯦ ꯄꯨꯔꯥ ꯅꯝꯊꯤ ꯌꯥꯝꯅ ꯍꯧꯖꯤꯛꯇꯤ ꯈꯤꯇꯪ ꯑꯃꯨꯛ ꯐꯔꯛꯑꯦ ꯍꯪꯕ꯭ꯔꯥ ꯑꯍꯥꯟꯕꯗꯤꯅꯦ ꯃꯥꯒꯤ ꯔꯨꯝꯗꯣ ꯍꯥꯡꯗꯣꯛꯑꯒ ꯆꯪꯕ ꯉꯝꯗꯦꯕ ꯍꯦꯛ ꯍꯥꯡꯗꯣꯛꯂꯛꯄꯁꯦ
ꯎꯝ
ꯑꯗꯨꯒꯤ ꯃꯅꯝꯗꯅꯦ ꯑꯗꯨꯝ ꯃꯣꯏꯒꯤ ꯃꯄꯥ ꯑꯗꯨꯗꯥꯋꯥꯏꯗ ꯆꯠꯄꯗ ꯅꯝꯃꯦꯕ ꯈꯪꯕ꯭ꯔꯥ꯫
ꯑꯗꯨ ꯃꯣꯏ ꯃꯁꯥꯗꯤ ꯈꯪꯖꯗꯖꯥꯠꯂꯣ꯫
ꯈꯪꯗꯦ ꯑꯗꯨꯒ ꯊꯣꯡ ꯊꯣꯡ ꯍꯥꯎꯁꯨ ꯑꯗꯨꯝ ꯊꯤꯡꯖꯤꯜꯂ ꯊꯝꯃꯝꯗꯣꯏꯕ ꯈꯪꯕ꯭ꯔꯥ꯫
ꯑꯁ ꯀꯣꯛꯀ ꯉꯥꯎꯗꯅ ꯁꯤꯅꯤꯗ꯫
ꯑꯥ ꯑꯩꯗꯤ ꯂꯩꯕꯅ ꯉꯝꯃꯣꯏ ꯋꯥꯟ ꯊꯥꯗꯧ ꯃꯥꯜꯂꯦ꯫
ꯇꯜꯂꯦ ꯑꯗꯨꯗꯤ ꯑꯩꯁꯨ꯫
ꯎꯝ ꯌꯥꯝ ꯅꯝꯊꯤꯑꯕ꯫
ꯂꯩꯇ꯭ꯔꯁꯨ ꯇꯣꯛꯑꯒꯦꯌꯣ꯫
ꯑꯣ ꯑꯗꯨꯅꯤ꯫
ꯀꯩꯗꯧꯔꯕ ꯃꯄꯥꯜ ꯂꯝꯒꯤ ꯃꯤꯔꯕ꯫
ꯃꯥꯅꯦ ꯃꯥꯅꯦ ꯑꯁ ꯃꯌꯨꯝꯗ ꯃꯇꯝ ꯈꯔ ꯑꯃꯨꯛ ꯆꯠꯂꯨꯔꯦ꯫
ꯎꯝ꯫
ꯑꯗꯨꯒ ꯃꯥ ꯁꯨꯇꯤꯒꯤ ꯆꯠꯂꯨꯕꯅꯤ ꯑꯗꯨꯝ ꯍꯧꯖꯤꯛꯅ ꯑꯃꯨꯛ ꯍꯜꯂꯛꯑꯦ꯫
ꯑꯣ ꯑꯣ꯫ ꯃꯔꯥꯏꯕꯛ ꯊꯤꯑ ꯑꯄꯤꯛꯄꯤꯗꯣ꯫
ꯍꯣꯏ꯫
ꯑꯣ꯫
ꯑꯗꯩ ꯃꯣꯏ ꯔꯨꯝꯗꯁꯨ ꯊꯣꯡꯖꯟꯕꯅꯦꯕ ꯅꯨꯄꯤꯗꯨꯅ꯫
ꯎꯝ꯫
ꯃꯣꯏꯒꯤ ꯃꯅꯝ ꯑꯃ ꯊꯣꯛꯑꯒ ꯊꯣꯡꯕ ꯏꯟꯁꯥꯡꯅꯣ ꯇꯧꯕꯒꯤꯀꯣ꯫ ꯑꯗꯩ ꯑꯍꯥꯟꯕꯗꯗꯤꯅꯦ ꯃꯥꯅ ꯆꯪꯉꯝꯕ ꯋꯥꯁꯔꯨꯝꯒꯁꯦ ꯂꯣꯏ ꯍꯥꯏꯗꯤ꯫ ꯏꯔꯨꯖꯔ ꯃꯁꯨ ꯅꯝ ꯊꯤꯔ ꯂꯩ꯫ ꯍꯧꯕꯅꯦꯕ ꯃꯥꯒꯤ ꯍꯧꯖꯤꯛꯀꯤ ꯃꯅꯝꯗꯣ꯫
ꯎꯝ꯫
ꯃꯣꯏꯒꯤ ꯏꯟꯁꯥꯡꯅ ꯊꯣꯛꯣꯡꯄꯁꯦ ꯌꯥꯝ ꯌꯥꯝ ꯅꯝꯊꯤꯑꯕ꯫
ꯎꯝ ꯑꯃꯗꯣ ꯆꯥꯗꯖꯠꯂꯣ ꯆꯥꯃꯤꯟꯅꯗꯕ ꯆꯥꯠꯂꯣ꯫
ꯃꯣꯏꯒꯤ ꯔꯨꯝꯗ ꯇꯣꯉꯥꯟ ꯇꯣꯉꯥꯟ ꯇꯣꯉꯥꯟ ꯂꯣꯏ ꯆꯥꯏꯑ꯫
ꯑꯍꯨꯝꯃꯛ꯫ ꯂꯣꯏꯅꯃꯛ꯫ ꯑꯥꯁ꯫
ꯄꯨꯟꯅ ꯑꯝꯇ ꯆꯥꯗꯦ ꯇꯣꯉꯥꯟ ꯂꯣꯏ ꯆꯥꯏ꯫
ꯎꯝ꯫
ꯃꯥꯁꯨ ꯃꯈꯥꯗ ꯆꯥꯔꯦ ꯑꯃ ꯅꯨꯄꯤꯗꯨꯁꯨ꯫ ꯊꯪꯅꯕ ꯔꯨꯝꯗ ꯑꯗꯩꯗꯤ ꯑꯃꯗꯨꯅ ꯃꯊꯟꯇ ꯆꯥꯡꯕ ꯃꯥꯜꯂꯦ ꯑꯗꯩꯗꯤ꯫ ꯊꯦꯡꯅꯁꯨꯨꯝ ꯍꯧꯒꯠꯄꯅꯦꯕ꯫
ꯎꯝ꯫ ꯐꯔꯦ ꯐꯔꯦ꯫ ꯀꯩꯅꯣ ꯗꯤꯄꯥꯔꯠꯃꯦꯟꯗꯒ ꯑꯝꯇ ꯆꯠꯇ꯭ꯔꯣ ꯍꯥꯏꯁꯦ꯫
ꯆꯠꯄꯅꯤ ꯑꯗꯨ ꯈꯪꯗꯤꯌꯦ꯫ ꯃꯥꯗꯤ ꯑꯍꯤꯡꯗ ꯑꯣꯏꯅ ꯍꯧꯒꯠꯂꯒ ꯂꯥꯏꯔꯤꯛ ꯄꯥꯕ ꯃꯥꯜꯂꯦ꯫
ꯑꯣ ꯃꯣꯏ ꯑꯁꯣꯝꯒꯤ ꯀꯣꯛ ꯑꯣꯏꯅ ꯇꯧꯔꯕ꯫
ꯇꯧꯔꯝꯃꯣꯏ꯫
ꯎꯝ꯫ ꯐꯥꯏꯌꯦ ꯐꯥꯏ꯫
ꯑꯗꯨꯒꯤ꯫
ꯑꯗꯨꯝ ꯑꯉꯥꯡꯗꯤ ꯑꯣꯏꯕ꯭ꯔꯥ꯫ ꯑꯃꯗꯨꯅ ꯍꯥꯟꯕ꯭ꯔꯕ꯫ ꯍꯥꯏꯗꯤ ꯕꯦꯁꯇ ꯍꯥꯜꯂꯁꯨ ꯑꯗꯨꯝ ꯆꯍꯤꯗꯗꯤ ꯑꯗꯨꯝ ꯂꯩꯔꯝꯃꯤꯗꯅ꯫
ꯃꯄꯥꯥꯟ ꯂꯝꯒꯤ ꯅꯨꯄꯤꯗꯨꯗꯤ ꯑꯩꯈꯣꯏ꯫ ꯛꯇ ꯍꯟꯕ ꯃꯥꯜꯂꯦ ꯑꯗꯨꯒ ꯑꯇꯣꯞꯄ ꯑꯃꯗꯨꯗꯤ ꯑꯩꯈꯣꯏꯗꯒꯤ ꯌꯥꯝ ꯍꯜꯂꯦ ꯍꯥꯏꯌꯦ
ꯑꯣ ꯑꯣ
ꯑꯗꯨꯏꯁꯨ ꯀ꯭ꯂꯥꯁꯇꯤ ꯑꯩꯈꯣꯏꯅ ꯑꯃ ꯍꯦꯜꯂꯦꯗꯅ
ꯍꯣꯏ ꯍꯣꯏ
ꯑꯩꯈꯣꯏꯒꯤ ꯕꯦꯟꯁ ꯀꯨꯝꯕꯁꯨ ꯌꯥꯝ ꯇꯝꯃꯛꯑꯦ ꯍꯥꯏꯗꯤ ꯑꯩꯈꯣꯏꯅ ꯕꯦꯟꯁ ꯑ ꯍꯥꯟꯕ ꯈꯪꯕ꯭ꯔꯥ
ꯑꯩ ꯏꯃꯥꯟꯅꯕꯤ ꯇꯝꯃꯤꯗꯣ ꯍꯧꯖꯤꯛ ꯑꯦꯛꯖꯥꯝ ꯁꯦꯀꯦꯟꯒꯤ ꯊꯥꯗꯣꯏꯁꯦ ꯑꯩꯒ ꯀ꯭ꯂꯥꯁ ꯃꯥꯟꯅꯔꯛꯏꯅꯦꯕ ꯃꯥꯅ ꯇꯧꯗ꯭ꯔꯤꯕꯗꯒꯤ ꯍꯧꯕ ꯆꯍꯤ ꯑꯅꯤꯃꯨꯛ
ꯍ
ꯃꯉꯣꯟꯗ ꯍꯦꯟꯅ ꯂꯤꯕ ꯂꯤꯕꯁꯨ ꯌꯥꯎꯋꯦ ꯑꯗꯨꯒ
ꯑꯣ
ꯃꯥ ꯇꯝ ꯗꯤꯄꯥꯔꯠꯃꯦꯟꯗꯣ ꯑꯃ ꯀꯣꯛꯀꯤ ꯗꯤꯄꯥꯔꯠꯃꯦꯟꯅꯦꯕ
ꯑꯥ ꯉꯝꯃꯣꯏ ꯑꯩꯈꯣꯏꯗꯤ
ꯑꯗꯨ
ꯅꯣꯏꯔꯣꯝꯗꯒꯤꯅꯦ
ꯑꯥ
ꯑꯩꯅ ꯍꯥꯏꯕꯗꯣ ꯑꯩꯒꯤ ꯂꯩꯃꯤꯟꯅꯕꯗꯣ ꯄꯤꯅ ꯄꯨꯔꯛꯑꯦ ꯍꯥꯏꯕꯗꯣ ꯄꯨꯔꯒ ꯀꯩꯅꯣꯝꯃ ꯍꯣꯏ ꯍꯣꯏ ꯑꯁ ꯑꯗꯨꯒꯤꯗꯣ ꯌꯥꯝ ꯊꯤꯅ ꯍꯥꯎꯋꯦ ꯅꯪ ꯂꯥꯛꯑꯗꯤ ꯑꯗꯨ ꯁꯨꯝꯔ ꯄꯨꯔ ꯂꯥꯛ
ꯍꯣꯏ ꯂꯥꯛꯀꯦ ꯂꯥꯛꯀꯦ ꯀ ꯁꯝ